ꯈꯪꯍꯧꯗ꯭ꯔꯦ ꯈꯪꯍꯧꯗ꯭ꯔꯦ ꯕꯇꯥ
ꯑꯥꯍꯥꯎ ꯈꯪꯍꯧꯗꯦ ꯑꯗꯣ ꯃꯣꯏꯅ ꯍꯥꯏꯔꯤꯁꯦ ꯃꯔꯣꯝꯗꯗꯤ ꯆꯨꯝꯖꯥꯠꯅꯤ ꯋꯥꯔꯤ ꯇꯣꯄꯤꯛ ꯑꯃꯒꯤ ꯑꯣꯏꯔ ꯀꯩꯅꯣꯝ ꯁꯥꯟꯅꯌꯤꯉꯩꯗꯗꯤꯅꯦ ꯃꯇꯝꯖꯦ ꯈꯪꯍꯧꯗꯦꯕ ꯁꯦꯡꯅ ꯍꯥꯏꯔꯕꯗ ꯅꯠꯇ꯭ꯔꯥ
ꯑꯥ ꯑꯦ ꯑꯗꯨ ꯍꯥꯏꯋꯦ ꯋꯥꯅꯤ ꯑꯥꯈꯣꯏ ꯁꯤ ꯔꯦꯟꯗ ꯂꯩꯃꯤꯟꯅꯕ ꯏꯃꯥꯟꯅꯕ ꯑꯩꯈꯣꯏ ꯑꯍꯨꯝ ꯂꯩꯔꯤ ꯌꯥꯝꯃꯟ ꯁꯥꯟꯅꯈꯤꯗ ꯋꯥꯔꯤ ꯊꯣꯛꯂꯛ ꯇꯔꯪ ꯃꯊꯥ ꯁꯥꯖꯥꯠꯅꯤ ꯀꯔꯤ ꯉꯥꯡꯗꯣꯏꯅꯣ ꯈꯪꯗꯗꯕ
ꯍꯥ ꯍꯥ ꯍꯥ ꯍꯥ ꯋꯥꯔꯤ ꯊꯣꯛꯂꯛꯇ꯭ꯔꯕ
ꯋꯥꯔꯤ ꯊꯣꯛꯂꯛꯇ꯭ꯔꯦ ꯗꯨꯅ ꯊꯨꯂꯛꯇ ꯅꯩꯕ ꯊꯥ ꯁꯥꯔꯛ ꯢꯁꯦ
ꯃꯊꯥ ꯁꯥꯥꯔꯛꯇꯅ ꯋꯥꯔꯤ ꯁꯐꯝ ꯈꯪꯉꯛꯇꯕꯗꯩ ꯀꯣꯏꯊꯤ ꯊꯤꯌꯦꯗꯣ
ꯀꯥꯏ ꯑꯈꯣꯏ ꯑꯍꯨꯝꯅꯦ ꯑꯣꯟꯁꯤꯟꯅꯔ ꯁꯥꯟꯅꯔꯀꯥꯟꯗꯗꯤ ꯑꯃꯅ ꯃꯄꯥꯟ ꯐꯝꯃꯅꯤ ꯏꯃꯨꯡ ꯐꯝꯃꯅꯤ ꯑꯗꯩ ꯁꯨꯝ ꯄꯨꯜꯂꯗ ꯂꯩꯔꯦ ꯀꯔꯤ ꯋꯥꯔꯤ ꯁꯥꯥꯟꯅꯗꯣꯏꯅꯣ ꯈꯪꯗꯗꯅꯕ
ꯑ ꯉꯥꯎꯈꯠꯂꯛꯑꯕ
ꯉꯥꯎꯔꯕꯅꯦ
ꯍꯧꯖꯤꯛꯀꯥꯟꯁꯦꯀꯣ ꯑꯩꯈꯣꯏ ꯃꯅꯤꯄꯨꯔꯗ ꯗ꯭ꯔꯥꯒꯟ ꯐ꯭ꯔꯨꯠꯀꯤ ꯐꯥꯝ ꯌꯥꯝ ꯇꯧꯅꯔꯕꯠ
ꯇꯧꯏ ꯎꯝ ꯎꯝ
ꯏꯟꯁꯇꯥꯒ꯭ꯔꯥꯝꯗ ꯔꯤꯜꯁꯇ ꯑꯣꯏꯔꯣ ꯑꯗꯒꯤꯗꯤ ꯑ ꯂꯣꯏꯅ ꯑꯦꯗꯚꯔꯇꯥꯏꯖ ꯌꯥꯝ ꯇꯧꯕ ꯎꯗ꯭ꯔꯥ
ꯎꯝ
ꯑꯈꯣꯏꯗꯁꯨ ꯑꯩꯅ ꯑꯩꯈꯣꯏ ꯒꯝꯂꯥ ꯑꯆꯧꯕ ꯈꯔ ꯆꯥꯎꯔꯞ ꯇꯧꯕ ꯒꯝꯂꯥ ꯑꯍꯨꯝꯈꯛ ꯊꯥꯏꯑꯕꯀꯣ ꯃꯆꯨꯗꯤ ꯑꯍꯨꯝꯅꯤ ꯍꯥꯏꯅꯤꯀꯣ ꯑ ꯑꯩꯈꯣꯏ ꯏꯅꯥꯎꯄꯤꯅ ꯑꯥ ꯅꯣꯏꯒꯤ ꯑꯣꯟꯂꯥꯏꯟꯗ ꯑꯃꯥꯖꯣꯟꯗ ꯆꯦꯜꯂꯤꯅꯤꯀꯣ ꯗ꯭ꯔꯒꯣꯟ ꯐ꯭ꯔꯨꯠꯁꯦ ꯑꯃꯥꯖꯣꯟꯗꯒ ꯆꯦꯜꯂꯦ ꯑꯩꯅ ꯅꯣꯛꯅꯤꯡꯉꯤ ꯑꯃꯥꯖꯣꯟ ꯆꯦꯜꯂꯒ ꯃꯆꯨ ꯑꯍꯨꯝꯅꯦꯅ ꯃꯥꯅ ꯄꯤꯡ ꯃꯠ ꯑ ꯑꯉꯥꯡꯕꯅꯦ ꯑꯗꯒꯤ ꯃꯅꯨꯡ ꯉꯧꯕ ꯑꯃꯒ ꯌꯦꯜꯂꯣ ꯑꯝꯒꯅꯦꯅ ꯑꯩꯈꯣꯏꯅ ꯃꯆꯨꯁꯦ ꯈꯜꯂꯒ
ꯌꯦꯂꯣꯗꯨ ꯌꯦꯂꯣꯗꯨ ꯄꯥꯜꯂꯕ ꯄꯥꯜꯗ꯭ꯔꯤꯕ꯭ꯔꯣ
ꯅꯠꯇꯦ ꯃꯤ ꯑꯗꯨ ꯄꯣꯔꯛꯏꯗꯣ ꯈꯪꯗ꯭ꯔꯦꯕ ꯃꯣꯏꯅ ꯃꯆꯨꯗꯣ ꯑꯣꯟꯅ ꯇꯩꯅ ꯄꯤꯔꯥ ꯈꯪꯗꯦ ꯍꯧꯖꯤꯛꯀꯤꯗꯤꯅꯦ ꯑ ꯄꯥꯜꯂꯦꯕ ꯑꯩꯈꯣꯏꯁꯤ ꯃꯇꯨꯝ ꯃꯇꯨꯝ ꯄꯥꯜꯂꯦ ꯑꯩ ꯚꯤꯗꯤꯑꯣ ꯅꯝꯃ ꯊꯥꯕꯤꯔꯛꯀꯦꯕ ꯍꯣꯔꯦꯟ ꯂꯣꯏꯔꯒ
ꯎꯝ ꯑꯩꯈꯣꯏꯗꯤ ꯑꯩ ꯑꯩ ꯀꯦꯔꯥ ꯍꯧꯖꯤꯛꯀꯤ ꯌꯦꯂꯣꯁꯦ ꯁꯤꯗꯤ ꯄꯣꯂꯤꯅꯦꯁꯟ ꯇꯧꯗꯕ ꯌꯥꯗꯦꯕ ꯑꯩꯈꯣꯏꯅ ꯍꯦꯟ ꯄꯣꯂꯤꯅꯦꯁꯟ
ꯑ ꯂꯣꯏꯃꯛ ꯇꯧꯏ ꯑꯩꯈꯣꯏꯗꯤ ꯑ ꯀꯩꯅꯣꯃꯛ ꯑꯥ ꯌꯦꯜꯂꯣ ꯌꯦꯔꯥꯡ ꯑꯣꯏꯒꯦꯔꯥ ꯄꯣꯂꯤꯅꯦꯁꯟ ꯇꯧꯗꯕ ꯑꯈꯣꯏ ꯌꯥꯝ ꯄꯥꯝꯕ ꯅꯠꯇꯝꯅꯤꯅ ꯀꯨꯟꯃꯨꯛ ꯄꯥꯜꯂꯦꯕꯀꯣ
ꯑ
ꯀꯨꯟꯃꯨꯛꯖꯦ ꯂꯣꯏꯅ ꯄꯥꯟꯕꯗꯣ ꯑ ꯃꯤꯁ ꯑꯣꯏꯍꯟꯅꯤꯡꯗꯕ ꯍꯥꯏꯇꯥꯔꯦ ꯑꯈꯣꯏꯅ ꯍꯥꯏꯗꯤ ꯑꯗꯨꯝ ꯌꯥꯝꯕ ꯅꯠꯇꯝꯃꯤꯅ ꯑꯩꯈꯣꯏꯅ ꯗꯨꯝ ꯈꯨꯠꯅ ꯗꯨꯝ ꯄꯣꯂꯤꯅꯦꯁꯟ ꯇꯧꯕꯤꯕꯗ ꯀꯩꯁꯨ ꯀꯥꯏꯗꯦꯗꯅꯥ ꯑꯗꯨꯃꯥꯏꯅ ꯂꯣꯏ ꯇꯧꯁꯜꯂꯝꯃꯤꯅ ꯑꯇ ꯃꯤꯁ ꯑꯣꯏꯗ꯭ꯔꯦꯕ
ꯑꯥ ꯑꯗꯨ ꯄꯣꯂꯤꯅꯦꯁꯟ ꯇꯧꯕꯅ ꯈ꯭ꯋꯥꯏ ꯐꯩ ꯑꯈꯣꯏꯁꯨ ꯌꯦꯂꯣ ꯑꯃ ꯑꯩꯅ ꯊꯥꯕ ꯍꯩ ꯊꯥꯕꯗꯣ ꯃꯛ ꯄꯥꯟꯕꯤꯗꯣ ꯃꯁꯛ ꯈꯪꯗ꯭ꯔꯦꯕ ꯑꯈꯣꯏꯖꯨ
ꯑꯥ
ꯑꯗꯨꯒ ꯃꯃꯥꯡꯁꯨ ꯃꯄꯥꯟ ꯑꯗꯨꯃꯥꯏꯅ ꯇꯔꯥ ꯀꯨꯟꯃꯨꯛ ꯁꯥꯠꯂ ꯑꯃꯣꯛ ꯄꯥꯟꯅꯟ ꯇꯣꯛꯈ꯭ꯔꯦꯕ ꯑꯣ ꯑꯗꯩꯗꯤ ꯌꯦꯂꯣꯅꯦ ꯈꯪꯉꯦ ꯈꯪꯉꯦ ꯍꯟꯗꯛꯄꯨꯗꯤ ꯑꯩꯅ ꯃꯃꯥ ꯉꯔꯥꯡ ꯅꯍꯥꯟ ꯌꯨꯝ ꯀꯨꯟꯕꯗ ꯇꯧꯔꯕꯅꯦ ꯄꯣꯂꯤꯅꯦꯁꯟ ꯃꯤꯗꯒꯤ ꯂꯩꯗꯁꯨ ꯃꯤꯗꯩ ꯑꯁꯥꯠ ꯄ ꯊꯤꯌꯨꯔꯤꯞ
ꯑꯦ ꯀꯃꯥꯏꯅ ꯍꯥꯏꯖꯤꯕꯣ ꯍꯥꯏꯖꯦ
ꯀꯩꯅꯣ ꯇꯧꯗꯦꯕ ꯍꯥ ꯍꯥ ꯌꯦꯂꯣꯁꯦ ꯁꯤꯗꯤ ꯃꯁꯥꯗꯒꯤ ꯄꯣꯂꯤꯅꯦꯁꯟ ꯇꯧꯕ ꯄꯥꯟꯕ ꯉꯝꯗꯦꯕ
ꯍꯥꯏꯃꯥ
ꯃꯤꯒꯤ ꯑꯁꯥꯠꯄꯗꯩ ꯇꯧꯗꯣꯏꯅꯦꯕ ꯃꯤꯒꯤ ꯑꯁꯥꯠꯄ ꯑꯄꯥꯟꯕ ꯍꯩ ꯄꯥꯟꯗꯕ ꯂꯩ ꯂꯩꯗꯅꯥ ꯍꯩ ꯍꯥꯏꯖꯦ ꯖꯝꯕꯣ ꯔꯦꯗ ꯂꯩꯔꯦ ꯑꯗꯩꯗꯤ ꯑꯥ ꯀꯩ ꯀꯩꯅꯣ ꯂꯩꯔꯦ
ꯀꯔꯤ
ꯑꯩ ꯖꯝꯕꯣ ꯔꯦꯗ ꯍꯥꯏꯅ ꯑꯝꯖꯨ ꯂꯩꯌꯦꯕ ꯗ꯭ꯔꯥꯏꯒꯟꯐ꯭ꯔꯨꯠ ꯁꯤ ꯀꯥꯟꯖꯤꯗꯤ ꯄꯥꯛ ꯊꯥꯅꯕꯅꯤ ꯌꯨꯝꯗ ꯊꯥꯅ
ꯖꯝꯕꯣ ꯔꯦꯗ ꯍꯥꯏꯖꯦ ꯗ꯭ꯔꯥꯒꯣꯟꯐ꯭ꯔꯨꯠꯀꯤ ꯚꯦꯔꯥꯏ ꯇꯤ ꯃꯈꯜ ꯑꯃꯔꯕ
ꯚꯦꯔꯥꯏꯇꯤ ꯃꯈꯟ ꯑꯁ ꯗꯥꯏꯒꯟ ꯐ꯭ꯔꯨꯠ ꯚꯦꯔꯥꯏꯇꯤ ꯃꯈꯟ ꯆꯥꯝꯃꯒ ꯀꯌꯥ ꯂꯩꯕꯅꯤ
ꯑꯦ ꯏꯃꯥꯏ ꯃꯥꯏ ꯀꯥꯂꯔꯗꯥꯗꯤ
ꯍꯥꯌꯤꯛ ꯀꯥꯂꯔꯗ ꯂꯩꯔꯤꯁꯦ ꯃꯄꯥꯟ ꯄꯤꯡ ꯑꯣꯏꯌꯦꯗꯅꯥ ꯑꯗꯣ ꯃꯅꯨꯡꯁꯨ ꯄꯤꯡ ꯑꯣꯏꯕ ꯑꯃ ꯂꯩꯔꯦ
ꯑꯥ
ꯑꯗꯨꯒ ꯃꯄꯥꯟ ꯄꯤꯡ ꯑꯣꯏꯕ ꯑꯗꯣ ꯃꯅꯨꯡꯅ ꯋꯥꯏꯠ ꯑꯣꯏꯕ ꯑꯝ ꯂꯩꯔꯦ
ꯑꯥ ꯋꯥꯠ ꯑꯣꯏꯕ ꯗꯨꯝ
ꯑꯥ ꯑꯗꯨꯒꯥ ꯃꯄꯥꯟꯗ ꯌꯦꯂꯣ ꯑꯣꯏꯔꯒ ꯀꯩꯅꯣ ꯑꯣꯏꯕ ꯑꯃ ꯃꯅꯨꯡꯗꯅ ꯋꯥꯏꯠ ꯑꯣꯏꯕ
ꯑꯣ ꯃꯥꯏ ꯃꯥꯅꯨꯡꯗ ꯍꯩ ꯃꯆꯨꯗꯣ ꯑꯈꯣꯏꯅ ꯄꯥꯝꯃꯤꯖꯤꯅ ꯃꯅꯨꯡ ꯌꯦꯜꯂꯣ ꯑꯣꯏꯕꯤꯗꯣ ꯑꯥ ꯅꯪ ꯅꯪꯉꯣꯏ ꯅꯣꯏꯗꯥ ꯍꯧꯋꯦ ꯍꯥꯏꯁꯤꯅ ꯃꯥꯅꯨꯡ
ꯅꯠꯇꯦ ꯑꯗꯨ ꯅꯣꯏꯅ ꯌꯦꯜꯂꯣ ꯍꯥꯏꯗꯣ ꯃꯅꯨꯡ ꯌꯦꯜꯂꯣ ꯅꯠꯇꯦ ꯃꯞ ꯄꯥꯟ ꯌꯦꯜꯂꯣ ꯑꯣꯏꯒꯗꯕ ꯃꯅꯨꯡꯗꯤ ꯋꯥꯏꯠ ꯃꯤꯅ ꯌꯦꯜꯂꯣ ꯌꯦꯜꯂꯣ ꯍꯥꯏꯔ ꯈꯪꯅꯕꯩꯅꯤ
ꯏꯁ ꯑꯗꯨꯗꯤ ꯑꯥ ꯆꯞ ꯃꯥꯟꯅꯔꯦ ꯀꯩꯅꯣꯗꯨꯗꯤ ꯃꯄꯥꯟ ꯌꯦꯂꯣ ꯑꯣꯏꯗꯥ ꯑꯣꯏꯗ꯭ꯔꯥꯖꯨ ꯃꯅꯨꯡꯗꯤ ꯌꯦꯂꯣ ꯑꯣꯏꯕ ꯄꯥꯝꯃꯦ
ꯃꯅꯨꯡꯗꯤ ꯌꯦꯂꯣ ꯑꯣꯏꯔꯤꯖꯦ ꯍꯩ ꯄꯥꯜꯂꯀꯥꯟꯖꯦ ꯍꯩ ꯑꯣꯏꯅ ꯄꯥꯟꯕꯗꯣ ꯑꯌꯥꯝꯕ ꯄꯤꯡ ꯂꯣꯏ ꯑꯣꯏꯗꯅꯥ ꯃꯨꯜꯂꯀꯥꯟꯗ ꯑꯥ ꯀꯣꯕꯔꯗꯣ ꯍꯥꯋꯤꯛꯀꯤꯗꯨꯅ ꯃꯨꯜꯂꯀꯥꯟꯗ ꯍꯪꯒꯄꯥꯟ ꯃꯆꯨ ꯑꯣꯏꯗꯣꯏꯕ
ꯑꯗꯨꯒꯥ ꯃꯅꯨꯡꯗꯅ ꯑꯉꯧꯕ ꯑꯣꯏꯕ
ꯃꯅꯨꯡꯗꯨꯅ ꯑꯉꯧꯕ ꯑꯗꯨꯗꯤ ꯀꯦꯅꯣ ꯇꯧꯋꯤꯍꯦ ꯑꯗꯨꯗꯤ ꯍꯧꯖꯤꯛꯀꯤ ꯑꯥ ꯑꯇꯣꯞꯄꯒ ꯄꯣꯂꯤꯅꯦꯁꯟ ꯇꯧꯕꯗꯤ ꯌꯥꯝ ꯆꯥꯎꯗꯦ ꯍꯥꯏꯗꯤ ꯖꯝꯕꯣ ꯔꯦꯗ ꯁꯤꯒ ꯄꯣꯂꯤꯅꯦꯁꯟ ꯇꯧꯕꯗꯤ ꯑꯗꯨꯝ ꯑꯃꯅ ꯀꯦ ꯖꯤ ꯑꯃꯒ ꯍꯦꯟꯖꯥꯅꯤ ꯏꯁ ꯆꯥꯎꯋꯤ
ꯀꯩꯅꯣ ꯍꯥꯏꯖꯤꯕꯣ ꯃꯅꯤꯄꯨꯔꯗꯥ ꯑꯗꯨ ꯄꯥꯜꯂꯕ꯭ꯔꯥꯕ ꯑꯗꯨꯃꯥꯏꯅ
ꯄꯥꯜꯂꯦ ꯐꯥꯝ ꯍꯧꯖꯤꯛ ꯑꯗꯨꯝ ꯐꯥꯝꯗꯁꯨ ꯍꯧꯖꯤꯛꯀꯤ ꯀꯦꯅꯣꯗꯣ ꯊꯥꯅꯩꯑꯦꯕ ꯍꯪꯒꯄꯥꯟꯖꯦ
ꯑꯥ
ꯑꯗꯨꯝ ꯗ꯭ꯔꯥꯒꯟ ꯐ꯭ꯔꯨꯏꯠ ꯐꯥꯔꯝ ꯇꯧꯕꯗꯤ ꯌꯥꯝ ꯌꯥꯝ ꯊꯥꯅꯔꯣꯏ ꯃꯣꯏꯗꯤ ꯑꯗꯨꯝ ꯄꯥꯝꯕꯤ ꯈꯔ ꯈꯔ ꯍꯥꯞꯅꯤ ꯃꯣꯏꯗꯤ ꯑꯃꯨꯛ ꯄꯨꯂꯞ ꯄꯣꯂꯤꯅꯦꯁꯟ ꯇꯧꯗꯕ ꯌꯥꯗꯦ ꯄꯣꯂꯤꯅꯦꯁꯟꯁꯤꯁꯨ ꯃꯁꯥꯒꯤ ꯂꯩꯅ ꯇꯧꯖꯕ ꯄꯥꯟꯗꯦꯕ ꯑꯇꯣꯞꯄ ꯂꯩꯗꯒꯤ ꯇꯧꯗꯣꯏꯕ
ꯏꯁ ꯅꯪꯒꯤ ꯋꯥꯔꯤꯖꯤꯗꯤ ꯉꯁꯤ ꯑꯍꯥꯟꯕ ꯈꯪꯉꯤꯖꯤꯅꯤꯅꯦ ꯑꯩꯗꯤ ꯌꯦꯜꯂꯣ ꯌꯥꯎꯋꯦꯕ ꯑꯈꯣꯏꯗꯤ ꯌꯦꯂꯣ ꯌꯥꯎꯋꯦꯅ ꯄꯥꯝꯕꯤꯗꯣ ꯂꯧꯔꯨꯔꯤꯅꯦꯕ ꯑꯗꯨꯗꯤ ꯑꯣꯏꯗꯧ ꯃꯥꯟꯗꯦ ꯂꯣꯏ ꯁꯪꯉꯤꯕꯣ
ꯃꯁꯥꯗꯒꯤ ꯌꯦꯂꯣꯗꯤ ꯍꯥꯏꯗꯤ ꯃꯄꯥꯟ ꯌꯦꯂꯣ ꯑꯣꯏꯕꯁꯦ ꯃꯍꯩ ꯌꯦꯂꯣ ꯑꯣꯏꯕꯗꯣ ꯂꯩꯗ ꯌꯦ ꯌꯦꯂꯣ ꯁꯥꯠꯄ ꯍꯥꯏꯕ ꯅꯠꯇꯦ ꯑꯥ ꯍꯩ ꯄꯥꯜꯂꯀꯥꯟꯗ ꯌꯦꯂꯣ ꯑꯣꯏꯕ ꯑꯃ ꯂꯩꯌꯦꯕ
ꯑꯥ ꯑꯥ ꯍꯩ ꯄꯥꯜꯂꯀꯥꯟꯗ ꯃꯥꯒꯤ ꯃꯊꯛꯀꯤ ꯀꯣꯕꯔ ꯀꯔꯤ ꯀꯔꯥ ꯄꯨꯝꯅꯃꯛ ꯌꯦꯜꯂꯣꯑꯣꯏꯕꯗꯣ
ꯑꯗꯣ ꯑꯗꯨꯗꯤ ꯃꯁꯥꯒꯤ ꯄꯥꯝꯕꯤꯗꯒꯤ ꯄꯣꯂꯤꯅꯦꯁꯟ ꯇꯧꯖꯕ ꯑꯃ ꯄꯥꯜ
ꯄꯥꯟꯕ ꯉꯝꯗꯦꯕ
ꯎꯝ ꯄꯥꯟꯕ ꯉꯝꯗꯦ ꯄꯣꯂꯤꯅꯦꯁꯟ ꯇꯧꯗ꯭ꯔꯥꯁꯨ ꯄꯥꯟꯗꯦ ꯃꯁꯥꯏ ꯍꯩꯗꯤ ꯄꯣꯂꯤꯅꯦꯁꯟ ꯇꯧꯔꯥꯁꯨ ꯄꯥꯟꯗꯦ ꯑꯇꯣꯞ ꯄꯥꯍꯩꯗꯒꯤ ꯇꯧꯒꯗꯕ
ꯏꯁ ꯑꯗꯨꯗꯤ ꯑꯇꯣꯞꯄ ꯂꯩꯇ꯭ꯔꯥꯗꯤ ꯑꯗꯨꯗꯤ ꯇꯣꯛꯑꯦ
ꯑꯦ ꯇꯣꯛꯑꯦ ꯑꯗꯨꯅꯤ ꯊꯤꯔꯤꯝꯅꯤ ꯑꯩꯒꯤ ꯌꯨꯝꯗ ꯊꯥꯕ ꯑꯩ ꯏ ꯍꯣꯏꯌꯦ ꯊꯥꯕ ꯍꯧꯔꯦ ꯃꯄꯥꯟ ꯁꯥꯠꯂꯦ ꯃꯁꯥꯗꯒꯤ ꯄꯣꯂꯤꯅꯦꯁꯟ ꯇꯧꯖꯔꯦ ꯄꯥꯟꯗꯔꯦ ꯃꯁꯥꯗꯩ ꯅꯍꯥꯟ ꯅꯍꯥꯟꯁꯨ ꯇꯧꯔꯝꯃꯤ ꯑ ꯉꯍꯥꯡ ꯅꯍꯥꯟ ꯑꯃꯨꯛ ꯑꯍꯥꯟꯕ ꯑꯅꯤ ꯁꯥꯟꯅ__ ꯄꯗꯨꯗꯤ ꯃꯤꯒꯤ ꯁꯥꯠꯄꯒ ꯇꯟꯖꯥ ꯁꯥ ꯆꯥꯟꯅꯗ ꯃꯤꯗꯩ ꯂꯧꯔ ꯇꯧꯔꯝꯃꯦ ꯑꯗꯨꯗꯤ ꯍꯩ ꯑꯣ ꯑꯣꯜꯂꯧꯔꯦ ꯍꯧꯖꯤꯛ ꯍꯩ ꯑꯣꯜꯂꯦ ꯍꯥꯏꯔꯦ ꯑꯩ ꯌꯨꯝꯗꯩꯁꯨ ꯆꯥꯎꯔꯦꯌꯦ ꯐꯅ ꯑꯪ ꯀꯛꯆꯤꯡꯗ
ꯏꯁ ꯅꯪ ꯀꯌꯥꯝ ꯊꯥꯔꯤꯕ
ꯊꯥꯕ ꯍꯥꯏꯗꯤ ꯈꯔꯥ ꯊꯥꯕꯅꯦ ꯑꯗꯣ ꯍꯟꯗꯛꯇꯤ ꯑꯃꯨꯛ ꯈꯔ ꯊꯥꯎꯔꯦ ꯁꯝ ꯍꯤꯡꯒꯣꯜꯗ ꯖꯃꯣꯔꯦ ꯀꯥꯟꯗꯣ ꯆꯔꯥꯗꯩ ꯑꯣꯏꯕ ꯐꯪꯗꯦ
ꯑꯟ ꯆꯍꯤ ꯀꯌꯥ ꯆꯪꯉꯤ ꯑꯅꯤꯃꯨꯛꯇꯤ ꯑꯗꯨꯝ ꯆꯪꯕ꯭ꯔꯥ ꯍꯦꯛ ꯊꯥꯕꯒ
ꯆꯪꯗꯦ ꯑꯗꯨ ꯗꯥꯏꯒꯟ ꯐ꯭ꯔꯨꯠꯁꯦ ꯁꯦꯕꯥꯒꯤ ꯃꯇꯨꯡ ꯏꯂꯤ ꯊꯥ ꯇꯔꯨꯛꯇ ꯄꯥꯟ ꯉꯝꯅꯤ ꯅꯪ ꯁꯦꯕꯥ ꯐꯟ ꯇꯧꯔꯗꯤ ꯑꯗꯨꯒ ꯂꯩꯍꯥꯎꯒ ꯍꯥꯞꯄ
ꯑꯥ
ꯃꯥꯁꯤ ꯍꯩ ꯒꯝꯂꯥꯗ ꯊꯥꯎꯑꯣꯕ
ꯑꯥ
ꯒ꯭ꯂꯥ ꯑꯗꯨꯝ ꯌꯥꯝꯗꯕꯤꯗꯅꯦ ꯍꯥ ꯍꯧꯖꯤꯛ ꯊꯥꯕꯁꯦ ꯃꯊꯪꯒꯤ ꯍꯩ ꯄꯥꯟꯕ ꯃꯇꯝꯗ ꯑꯗꯨꯝ ꯄꯥꯟꯅꯤ
ꯑꯆꯍꯤ ꯑꯝꯗ ꯑꯃꯨꯛ ꯈꯪ ꯈꯪꯗꯤ ꯅꯠꯇ꯭ꯔ ꯃꯥꯄꯥꯟꯗꯣꯏ ꯃꯇꯝꯁꯦ ꯖꯨꯟ ꯖꯨꯂꯥꯏ ꯁ꯭ꯋꯥꯏꯖꯦ
ꯄꯥꯟꯕꯅꯦꯕ ꯃꯣꯏꯁꯤ ꯍꯩꯔꯣꯟ ꯍꯥꯏꯔꯒ ꯑꯃꯨꯛꯀ ꯑꯗꯨꯝ ꯍꯥꯏꯐꯦꯠꯇꯤ ꯄꯥꯜꯂꯛꯄꯅꯦꯕ ꯍꯣꯏ ꯑꯃ ꯐꯖꯟ ꯄꯥꯟꯕꯗꯤ ꯆꯍꯤ ꯑꯃꯗ ꯑꯃꯨꯛꯇꯅꯤ ꯍꯧꯖꯤꯛ ꯄꯥꯜꯂꯤꯕ ꯃꯇꯝꯁꯤ ꯁꯤ ꯈꯛꯇꯅꯤ ꯑꯗꯣ ꯍꯧꯖꯤꯛ ꯊꯥꯑꯣꯕ ꯃꯊꯪ ꯄꯥꯟ ꯃꯇꯝꯗ ꯑꯗꯨꯝ ꯄꯥꯟꯅꯤ
ꯑꯗꯥ ꯊꯥꯕꯖꯪ ꯃꯥꯏ ꯈꯨꯊꯥꯖꯦ ꯃꯥꯏ ꯑꯄꯥꯟꯕ ꯄꯣꯠꯇꯩ ꯊꯥꯗꯣꯏꯔꯕ ꯑꯩꯈꯣꯏꯅ ꯑꯗꯨꯝ ꯀꯛꯊꯠꯆꯔꯒ ꯀꯃꯥꯏ ꯇꯧꯕꯅꯣꯕ
ꯍꯥꯏꯗꯤ ꯀꯛꯊꯠꯂꯅꯤ ꯃꯁꯥ ꯑꯔꯤꯕꯗꯨꯅ ꯊꯥꯗꯣꯏꯅꯦꯕ ꯏ ꯑꯗꯨꯒ ꯃꯥꯒꯤꯗꯤ ꯑꯔꯤꯕꯗꯩ ꯀꯛꯑꯅꯤꯗꯅ ꯃꯇꯣꯟ ꯅꯣꯏ ꯍꯧꯖꯕꯗꯤꯒꯤ ꯑꯣꯏꯁꯨ ꯀꯛꯑꯣ
ꯑꯥ
ꯑꯗꯨꯒ ꯆꯔꯥ ꯁꯦꯝꯃꯣ ꯑꯗꯣ ꯃꯥꯏ ꯕꯠ ꯃꯌꯥꯝ ꯑꯃ ꯏꯟꯊꯣꯂꯛꯀꯅꯦꯕ
ꯑꯥ
ꯑꯗꯨꯗ ꯑꯃꯈꯛꯇ ꯑꯗꯣ ꯁꯥꯇꯤꯟ ꯁꯥꯕ ꯍꯥꯏꯗ ꯃꯣꯏꯗꯤ ꯗꯥꯏꯒꯟ ꯐ꯭ꯔꯨꯏꯠꯁꯦ ꯃꯊꯛ ꯑꯥꯗ ꯁꯨꯝ ꯏꯟꯈꯠꯂꯟꯒꯣꯕ ꯑꯃꯨꯛ ꯄꯥꯜꯂꯣꯏꯕ ꯁꯨꯛꯄꯥꯟ ꯄꯥꯜꯂꯣꯏ ꯆꯍꯤ ꯅꯣꯏꯅ ꯃꯔꯤ ꯊꯥꯔꯁꯨ ꯁꯥꯅꯣ ꯑꯍꯨꯝ ꯊꯥꯁꯅꯣ
ꯃꯥ ꯄꯥꯟꯗꯕꯕꯨ ꯑꯩꯈꯣꯏ ꯏꯕꯣꯛꯍꯣꯏꯒꯤ ꯄꯥꯟꯗꯗꯅ ꯁꯨꯛꯄꯥꯟ ꯄꯥꯟꯗ꯭ꯔꯤꯅꯦ ꯑꯩꯈꯣꯏꯒꯤꯕꯨꯗꯤ ꯄꯥꯜꯂꯦ
ꯑꯂꯣꯏ ꯑꯩꯗꯤ ꯗ꯭ꯔꯥꯒꯟ ꯐ꯭ꯔꯨꯠ ꯊꯥꯕꯁꯦ ꯁꯦꯕꯥ ꯈꯤꯇꯪ ꯆꯪꯉꯦ ꯏꯁꯥꯅ ꯑꯗꯨꯒ ꯌꯥꯔꯤ ꯃꯩ ꯃꯠ__ ꯇꯣꯟꯗꯣ ꯄꯨꯔꯅꯤꯡ ꯇꯧꯕ ꯈꯔ ꯀꯛꯄ ꯃꯥꯗꯤ ꯑꯗꯨꯒ ꯍꯥꯏꯇꯥꯔꯦ ꯑꯅꯧꯕ ꯌꯥꯝ ꯏꯟꯊꯣꯛꯍꯟꯕ ꯌꯥꯗꯦ ꯃꯁꯥ ꯌꯥꯝ ꯊꯨꯅ ꯂꯤꯖꯤꯟꯍꯟꯕ ꯀꯛꯑ ꯀꯛꯑꯒ ꯑꯠ ꯑꯗꯩꯗꯤ ꯃꯁꯥ ꯌꯥꯝ ꯕꯠ ꯌꯥꯝ ꯊꯣꯛꯄꯅꯦꯕ ꯃꯥꯁꯤ ꯃꯁꯥ ꯑꯃꯗ ꯃꯁꯥ ꯑꯃꯗꯒꯤ ꯃꯁꯥ ꯑꯃ ꯄꯪꯂꯣꯡ ꯄꯪꯂꯣꯡ ꯂꯣꯡꯊꯣꯛꯄꯅꯦꯕ
ꯑꯥ
ꯑꯗꯨꯏꯗꯣ ꯃꯁꯥ ꯌꯥꯝꯅ ꯂꯣꯡꯊꯣꯛꯍꯟꯕ ꯀꯥꯟꯅꯗꯦ
ꯑꯗꯒꯤ ꯃꯥꯅ ꯄꯥꯜꯂꯤꯕ ꯖꯒꯥꯗꯨꯖꯨ ꯑꯔꯤꯕꯗꯒꯤ ꯄꯥꯝꯕ꯭ꯔꯥ ꯀꯩꯅꯣꯝ ꯇꯧꯔꯤ ꯑꯩ ꯁꯨꯝ ꯌꯦꯡꯉꯤꯕ
ꯄꯥꯟꯕꯅꯦꯕ ꯑꯗꯨꯒ ꯄꯥꯟꯃꯤ ꯑꯃꯗ ꯑꯥ ꯃꯁꯥ ꯑꯃꯗ ꯂꯩꯒꯁꯦ ꯃꯔꯤ ꯃꯉꯥꯒ ꯁꯥꯠꯄꯅꯦ
ꯉꯥꯈꯣ ꯉꯥꯈꯣ ꯑꯩ ꯅꯉꯣꯟꯗ ꯀꯩꯅꯣꯝ ꯍꯪꯒꯦ ꯅꯪꯅ ꯊꯥꯔꯕꯅꯤꯅ ꯑꯅꯦ ꯑꯥ ꯑꯩꯈꯣꯏꯒꯤ ꯍꯟꯗꯛ ꯄꯥꯟꯕꯁꯤꯗ ꯑꯩꯅ ꯁꯨꯃꯥꯏ ꯇꯧꯔꯨꯔꯦꯕ ꯁꯣꯏꯕ꯭ꯔꯥ ꯌꯦꯡꯉꯣꯕꯀꯣ ꯑꯈꯣꯏꯒꯤ ꯃꯥꯒꯤ ꯑꯥ ꯇꯤꯡꯘꯪ ꯍꯥꯏꯒꯗ꯭ꯔꯥ ꯃꯥꯒꯤ ꯃꯈꯨꯟ ꯃꯈꯨꯟ ꯇꯤꯡꯒꯪ ꯇꯤꯡꯒꯪ ꯂꯩꯇ꯭ꯔꯣ ꯒꯦꯞ ꯒꯦꯞ ꯈꯔ ꯈꯔ ꯂꯩꯔꯒ ꯑꯗꯨꯒꯤꯁꯨ ꯑꯈꯣꯏꯁꯦ ꯍꯟꯗꯛ ꯑꯍꯥꯟꯕ ꯄꯥꯟꯕꯅꯦꯕꯀꯣ ꯑꯗꯣ ꯑꯩꯈꯣꯏꯅ ꯈꯪ ꯑꯩꯅ ꯈꯪꯗꯕ ꯑꯩꯈꯣꯏ ꯅꯣꯂꯦꯖꯁꯨ ꯂꯩꯇꯕꯒꯤ ꯄꯣꯂꯤꯅꯦꯁꯟꯒꯥ ꯄꯨꯡꯀꯥꯎ ꯀꯥꯎꯈ꯭ꯔꯤꯅꯤꯅꯦꯍꯦ ꯁꯣꯏꯗꯅ ꯅꯨꯡꯗꯥꯡ ꯑꯃꯗꯤ ꯅꯨꯡꯗꯥꯡꯗ ꯁꯥꯠꯂꯦ ꯈꯪꯗꯕ ꯑꯈꯣꯏꯗꯤ ꯅꯣꯡꯉꯥꯜꯂ ꯄꯣꯂꯤꯅꯦꯁꯟ ꯇꯧꯗꯅ ꯂꯣꯏ ꯎꯝꯖꯤꯟꯗꯅ ꯅꯨꯡꯗꯥꯡꯗ ꯂꯣꯏ ꯇꯧꯕ ꯑꯣꯏ ꯂꯩꯔꯝꯃꯦ ꯄꯣꯂꯤꯅꯦꯁꯟꯁꯦ ꯑꯥ ꯑꯈꯣꯏꯗꯤ ꯑꯍꯥꯟꯕ ꯁꯥꯠꯄ ꯑꯅꯤꯁꯤꯃꯗꯤ ꯑꯈꯣꯏꯁꯦ ꯄꯨꯔꯥ ꯁꯣꯏꯈ꯭ꯔꯕꯅꯦꯕ ꯑꯗꯨꯕꯨ ꯑꯣꯏꯗꯤ ꯑꯣꯏꯌꯦꯕ ꯍꯩꯁꯦ ꯑꯩꯈꯣꯏꯅ ꯅꯣꯡꯉꯥꯜꯂꯒ ꯅꯝꯐꯨꯗ ꯍꯥꯞꯆꯤꯟꯕꯅꯦꯕꯀꯣ ꯍꯥꯡꯗꯣꯛꯑꯒ
ꯑꯗꯨꯗꯤ ꯀꯩꯅꯣ ꯇꯧꯕꯩꯁꯨ ꯑꯣꯏꯔꯝꯅꯤ ꯃꯁꯥꯅ ꯄꯣꯂꯤꯅꯦꯁꯟ ꯇꯧꯗ꯭ꯔꯁꯨ ꯄꯥꯟꯕ ꯑꯣꯏꯕꯩꯅꯤ
ꯈꯪꯗꯤꯌꯦ ꯂꯩꯕ꯭ꯔꯣ ꯃꯁꯥꯅ ꯄꯣꯂꯤꯅꯦꯁꯟ ꯇꯧꯗ꯭ꯔꯁꯨ ꯄꯥꯟꯕꯁꯦ
ꯄꯥꯜꯂꯤ ꯍꯧꯖꯤꯛ ꯖꯝꯕꯣꯗ ꯊꯥꯏꯁꯤꯗꯤ ꯑꯃꯨꯛ ꯄꯣꯂꯤꯅꯦꯁꯟ ꯇꯧꯔꯦ ꯊꯥꯕ ꯑꯗꯨꯝ ꯃꯁꯥꯏ ꯊꯣꯛꯄ ꯑꯗꯨꯝ ꯄꯪꯄꯥꯟ ꯄꯥꯟꯅꯤ
ꯑꯣ ꯑꯗꯨꯒꯅꯦ ꯑꯩ ꯍꯥꯏꯔꯤꯁꯦ ꯇꯥꯎꯑꯣꯕꯀꯣ ꯎꯝ ꯑꯈꯣꯏꯒꯤ ꯇꯤꯡ ꯈꯪꯒꯤ ꯀꯥꯔꯛ ꯀꯥꯔꯛꯇꯨ ꯀꯥꯔꯛ ꯈꯨꯗꯤꯡꯒꯤ ꯍꯦꯛꯇ ꯃꯃꯤꯠꯁꯤ ꯂꯤꯊꯣꯔꯛꯔꯛꯑꯕꯅꯦꯕ ꯑꯈꯣꯏꯒꯤꯁꯦ ꯍꯟꯗꯛꯀꯤ ꯑꯍꯥꯟꯕ ꯄꯥꯟꯕꯁꯦ ꯃꯄꯥꯟ ꯑꯣꯏꯅ ꯃꯄꯥꯟ ꯑꯣꯏꯅ ꯁꯥꯗꯒꯤ ꯊꯣꯛꯂꯛꯑꯦꯗꯅ ꯎꯝ
ꯍꯥꯏꯔꯛꯑꯣ
ꯑꯥ ꯑꯩ ꯍꯥꯏꯔꯛꯀꯦ ꯇꯥꯎꯕꯀꯣ ꯑꯗꯨꯒꯅꯦ ꯃꯄꯥꯟꯁꯦ ꯂꯣꯏ ꯂꯤꯊꯣꯔꯛꯑꯒꯅꯦ ꯑꯈꯣꯏꯅ ꯈꯜꯂꯦꯕ ꯍꯁ ꯁꯤꯗꯤ ꯌꯨꯇꯨꯨꯞꯇꯒꯁꯨ ꯑꯩꯗꯤ ꯑꯗꯨꯝ ꯍꯥꯏꯐꯦꯠ ꯍꯥꯏꯐꯦꯠ ꯌꯦꯡꯉꯦꯕ ꯑꯁ ꯁꯤꯗꯤ ꯍꯌꯦꯡ ꯆꯥꯎꯗ꯭ꯔꯗꯤ ꯁꯤꯗꯤ ꯃꯀꯥ ꯈꯨꯗꯤꯡꯒꯤ ꯃꯤꯗꯤ ꯁꯨꯛ ꯁꯨꯛ ꯆꯥꯎꯅ ꯄꯥꯜꯂꯛꯇꯣꯏꯅꯤ ꯁꯤꯗꯤ ꯑꯣꯏꯗꯧ ꯃꯥꯟꯗꯦꯅ ꯑꯈꯣꯏꯅ ꯈꯥꯛꯑ ꯈꯥꯛꯑꯒ ꯃꯃꯤꯠ ꯃꯃꯤꯠ ꯁꯤꯡꯗꯨꯒꯥ ꯊꯨꯗꯦꯛꯎꯔꯦꯕ ꯑꯣꯏꯅꯤ ꯑꯣꯏꯔꯣꯏ ꯈꯪꯗꯅꯤꯅꯀꯣ ꯆꯥꯎꯔꯒꯥ ꯊꯨꯗꯦꯛ ꯀꯗꯥꯏꯔꯥ ꯀꯔꯤꯅꯣ ꯑꯈꯣꯏ ꯈꯪꯗꯗꯅ ꯈꯔ ꯈꯔ ꯒꯦꯞ ꯂꯩꯍꯜꯂꯁꯤ ꯍꯥꯏꯗꯅ ꯊꯗꯠ ꯊꯗꯠꯇꯅ ꯇꯧꯔꯕ ꯃꯥꯁꯦ ꯑꯣꯏꯅꯤ ꯑꯣꯏꯔꯣꯏꯁꯨ ꯈꯪꯗꯦꯗꯅ ꯑꯈꯣꯏꯅ ꯑꯗꯣ ꯑꯈꯣꯏꯅ ꯁꯣꯏ ꯁꯣꯏꯕ꯭ꯔꯥ ꯅꯠꯇ꯭ꯔꯒꯅ ꯃꯄꯥꯟꯁꯦ ꯃꯍꯩꯗꯤ ꯄꯥꯟꯗ꯭ꯔꯤꯉꯩꯗ ꯃꯄꯥꯟꯁꯦ ꯐꯖꯅ ꯃꯄꯨꯡ ꯐꯥꯅ ꯃꯄꯥꯟ ꯁꯥꯔꯝꯗꯥꯏꯐꯥꯎ ꯊꯝꯃꯒ ꯑꯣꯏꯔꯣꯏꯗꯕꯒꯩꯗꯤ ꯃꯇꯣꯝꯇ ꯑꯗꯨꯝ ꯂꯩ ꯁꯥꯠꯄ ꯉꯝꯃꯣꯏꯗꯕꯒꯩꯗꯤ ꯃꯥꯏ ꯃꯆꯨꯖꯦ ꯉꯥꯡꯖꯜꯂꯛꯑꯦꯕ ꯍꯪꯒꯥꯝꯄꯥꯟ ꯆꯪꯕꯅꯤ ꯈꯪꯗꯦ ꯑꯃ ꯀꯩꯅꯣꯝ ꯇꯧꯔꯛꯏꯅꯦ ꯀꯦꯟꯒꯗꯕꯩ ꯃꯑꯣꯡ ꯇꯧꯔꯛꯄꯖꯦ ꯒ꯭ꯔꯤꯟ ꯑꯣꯏꯔꯛꯇꯦ ꯃꯥꯏ ꯃꯄꯥꯟꯖꯦ ꯑꯗ ꯑꯈꯣꯏꯅ ꯊꯝꯍꯧꯕ ꯊꯝꯗꯤ ꯊꯝꯍꯧꯕ ꯑꯈꯣꯏꯅ ꯀꯛ ꯂꯧꯊꯣꯛꯈꯤꯕ ꯄꯣꯠꯇꯤ ꯅꯠꯇꯕ ꯊꯝꯍꯧꯔꯦ ꯑꯩꯈꯣꯏꯅ ꯑꯣꯏꯅꯤ ꯑꯣꯏꯔꯁꯨ ꯀꯥꯏꯅ ꯒꯦꯞ ꯈꯔ ꯈꯔ ꯂꯩ ꯍꯜꯔꯒ ꯊꯝꯍꯧꯕꯁꯦ ꯑꯣꯏꯔꯛꯇꯗꯅ ꯑꯗꯨꯁꯨ ꯑꯗꯨꯝ ꯀꯦꯟꯒ꯭ꯔꯕ ꯍꯥꯏꯇꯥꯔꯦꯅꯦ ꯑꯇꯩꯅꯥ ꯑꯈꯣꯏꯅ ꯅꯝꯐꯨꯗ ꯊꯗꯠꯂꯁꯨ ꯁꯤ ꯁꯤ ꯊꯗꯠꯂꯁꯤ ꯁꯤ ꯀꯥꯁꯦ ꯈꯔ ꯁ꯭ꯋꯥꯏꯗ ꯈꯔ ꯍꯥꯡꯍꯜꯂꯁꯤ ꯂꯣꯏ ꯄꯥꯜꯍꯜꯂꯗꯤ ꯍꯩ ꯄꯥꯟꯗ ꯇꯣꯛꯀꯅꯤ ꯀꯥꯏꯅ ꯋꯥꯈꯜꯗꯣ ꯑꯗꯨꯃꯥꯏꯅ ꯇꯧꯗꯅ ꯂꯣꯏ ꯊꯥꯗꯠꯂꯀꯥꯟꯗ ꯈꯔ ꯀꯥꯜꯂ ꯀꯥꯜꯂ ꯊꯝꯍꯧꯕ ꯁꯤꯡꯗꯨꯁꯨ ꯑꯣꯏꯗꯕꯒꯤ ꯃꯆꯨ ꯈꯔ ꯂꯥꯛꯁꯜꯂ ꯀꯦꯟꯈꯠꯂꯛꯑꯕ ꯑꯗꯨꯗꯤ ꯍꯩꯗꯣ ꯄꯨꯔꯥ ꯃꯥꯡꯉꯦꯗꯅ ꯑꯗꯣ ꯑꯩꯅꯥ ꯅꯉꯣꯟꯗ ꯐꯪꯅꯤꯡꯉꯤꯖꯤꯅ ꯂꯩ ꯁꯥꯠꯂꯒꯅꯤꯅꯦ ꯂꯩꯖꯤ ꯁꯥꯠꯂꯑꯒ
ꯑꯣ ꯑꯗꯨ ꯀꯩꯅꯣ ꯇꯧ ꯑꯗꯨꯅꯤ ꯑꯗꯨꯏ ꯍꯥꯏ ꯄꯣꯠꯇꯨꯅꯤ ꯄꯣꯂꯤꯅꯦꯁꯟ ꯇꯧꯗꯣꯏꯅꯤ ꯍꯥꯏꯗꯣ
ꯅꯠꯇꯦ ꯂꯩ ꯁꯥꯠꯂꯒ ꯅꯠꯇꯦ ꯂꯩꯖꯦ ꯑꯩꯈꯣꯏ ꯁꯥꯇ꯭ꯔꯤꯉꯩꯒꯤ ꯑꯥ ꯃꯄꯨꯝ ꯏꯟꯊꯣꯔꯛꯄ ꯄꯗꯣ ꯑꯥ ꯄꯣꯝꯃꯤꯉꯩꯒꯤꯗꯣ ꯄꯣꯝꯃꯀꯥꯟꯗ ꯀꯦꯟꯕ ꯌꯥꯝ ꯌꯥꯎꯋꯦꯕ
ꯑꯣ ꯑꯗꯨꯗꯤ ꯀꯦꯟꯅꯤ ꯑꯗꯣ ꯅꯣꯏ ꯃꯁꯥ ꯑꯃꯗ ꯍꯩ ꯀꯌꯥꯒ ꯄꯥꯜꯍꯜꯂꯤ ꯅꯣꯏꯅ ꯄꯥꯜꯍꯜꯂꯤꯗꯣ
ꯃꯁꯥ ꯑꯝꯗ ꯍꯩꯖꯦ ꯑꯈꯣꯏꯅ ꯄꯥꯜꯍꯟꯕꯖꯦ ꯀꯟ ꯅꯥꯀꯟꯖꯦ ꯍꯦꯛꯇ ꯃꯁꯤꯡ ꯈꯪꯗꯉꯩ ꯂꯤꯊꯣꯔꯛꯑꯕꯅꯤ ꯂꯣꯏ
ꯍꯣꯏ ꯑꯗꯨꯅꯦ ꯑꯩ ꯍꯪꯏꯖꯦ ꯂꯤꯊꯣꯔꯛꯀꯦ ꯀꯌꯥꯝ ꯄꯥꯜꯍꯟꯕꯅꯣ ꯍꯩꯖꯦ
ꯑꯅꯤ ꯑꯅꯤ ꯑꯍꯨꯝ ꯃꯔꯤ ꯃꯔꯤꯒꯨꯝꯕꯗꯤ ꯑꯈꯣꯏꯅ ꯊꯝꯃꯦꯕ
ꯑꯣ ꯑꯗꯨꯕꯧ ꯌꯥꯝꯃꯜꯂꯤ ꯌꯥꯔꯤꯃꯩ ꯍꯩ
ꯑꯥ
ꯑꯁꯦꯡꯕꯗꯤ ꯍꯩ ꯑꯝꯈꯛꯇ ꯊꯝꯕꯤꯌꯣꯕ ꯌꯦꯡꯉꯣꯕ ꯃꯁꯥ ꯑꯝꯗ ꯍꯩ ꯃꯔꯤ ꯊꯝꯕꯥꯒ ꯍꯩ ꯑꯃꯈꯛꯇ ꯊꯝꯃꯒ ꯑꯗꯨꯝ ꯆꯥꯡꯗꯝꯅꯧꯕ ꯑꯗꯨꯝ ꯍꯩ ꯑꯃꯇ ꯊꯝꯕꯗꯨꯅ ꯆꯥꯎꯕ ꯑꯣꯏꯔꯁꯨ ꯁꯨ ꯃꯍꯥꯎꯗꯣ ꯑꯣꯏꯔꯁꯨ ꯂꯣꯏ ꯍꯦꯟꯅꯤꯕ
ꯑꯣ ꯑꯣ ꯑꯣ ꯑꯣ
ꯍꯥꯏꯗꯤ ꯄꯨꯔꯥ ꯃꯁꯥ ꯑꯝꯗ ꯍꯥꯏꯗꯤ ꯃꯄꯥꯟ ꯍꯥꯏꯗꯣꯗꯤ ꯅꯣꯏ ꯍꯥꯏꯗꯨꯗꯤ ꯄꯨꯔꯥ ꯍꯩ ꯂꯩ ꯃꯁꯤꯡ ꯊꯤꯕ ꯉꯝꯗꯃꯩ ꯄꯨꯂꯞ ꯏꯟꯊꯣꯂꯛꯀꯅꯦꯕ
ꯏꯁ ꯏ ꯅꯣꯏꯕꯨ ꯇꯤꯡꯈꯪ ꯃꯄꯥ ꯈꯨꯗꯤꯡꯒꯤ ꯊꯣꯛꯂꯛꯏ ꯃꯤꯅꯦ
ꯏꯟꯊꯣꯛꯄꯅꯦ ꯑꯗꯨ ꯏꯟꯊꯣꯛꯄꯗꯣ ꯈꯤꯇꯪ ꯆꯥꯎꯔꯛꯄꯗ ꯍꯥꯏꯇꯥꯔꯦ ꯂꯩ ꯍꯌꯦꯡ ꯁꯥꯠꯄꯗ ꯐꯖꯗꯧꯕ ꯑꯣꯏꯔꯁꯨ ꯍꯥꯏꯐꯦꯠ ꯌꯦꯡꯉꯒ ꯑꯇꯩ ꯃꯈꯩꯗꯤ ꯑꯗꯨꯝ ꯃꯣꯏꯅ ꯀꯦꯟꯗ꯭ꯔꯁꯨ ꯑꯩꯈꯣꯏꯅ ꯂꯣꯏꯅ ꯊꯨꯗꯦꯛꯄꯤꯒꯗꯕ ꯑꯗꯨꯒ ꯑꯪꯪ ꯊꯥꯗꯠꯈ꯭ꯔꯅꯤ ꯊꯥꯗꯠꯈ꯭ꯔꯒ ꯑꯗꯨꯗ ꯑꯃꯨꯛ ꯄꯤꯛꯏꯉꯩꯗꯨꯗ ꯑꯃꯨꯛ
ꯑꯥ
ꯃꯔꯤꯃꯨꯛ ꯈꯥꯛꯍꯧꯔꯣ ꯃꯔꯤꯃꯨꯛ ꯈꯥꯛꯍꯧ ꯕꯗꯩꯩ ꯈꯔ ꯆꯥꯎꯔꯀꯥꯟꯗ ꯂꯩ ꯁꯥꯠꯂꯝꯗꯥꯏꯒꯤ ꯈꯤꯇꯪ ꯆꯥꯎꯈꯠꯂꯛꯄꯩ ꯇꯥꯟꯖꯥꯗꯨꯗ ꯑꯃ ꯃꯨꯛ ꯈꯜꯂ ꯀꯥꯀꯣꯕꯥ ꯑꯗꯣ ꯑꯅꯤ ꯑꯅꯤꯒꯨꯝꯕꯗ ꯊꯝꯍꯧꯑꯣꯕ ꯃꯁꯥ ꯑꯝꯗ ꯍꯩ ꯑꯅꯤ ꯊꯝꯍꯧꯔꯗꯤ ꯌꯥꯔꯦ ꯑꯗꯣ ꯍꯣꯏ ꯈꯤꯇꯪ ꯑꯁ ꯑꯅꯤꯗ ꯊꯝꯕ ꯅꯨꯡꯉꯥꯏꯇꯦ ꯈꯤꯇꯪ ꯌꯥꯝꯍꯟꯒꯦ ꯍꯥꯏꯅ ꯑꯍꯨꯝ ꯑꯍꯨꯝꯗꯩ ꯒꯗꯤ ꯍꯦꯜꯂꯨꯔꯅꯨ ꯌꯥꯔꯤꯃꯩ ꯑꯅꯤꯒꯨꯝꯕ ꯊꯝꯕꯤꯕ ꯑꯗꯨ ꯄꯥꯜꯍꯜꯂꯣ
ꯄꯥꯜꯂꯕꯅꯦ ꯍꯧꯖꯤꯛꯇꯤ ꯂꯣꯏ ꯀꯦꯟꯒꯤꯗꯅ ꯃꯇꯣꯝꯇ
ꯑꯗꯨ ꯑꯃꯃꯝꯗ ꯑꯁꯦꯡꯕꯗꯤ ꯑꯃꯃꯝꯗ ꯄꯥꯜꯂꯤꯗꯨ ꯐꯔꯝ ꯑꯗꯨꯃꯥꯏꯅ ꯄꯥꯜꯍꯟꯒꯗꯝꯅꯤ ꯂꯣꯏ ꯊꯨꯗꯦꯛꯀꯗꯝꯅꯤ ꯑꯁꯦꯡꯕꯗꯤ
ꯃꯁꯥ ꯑꯝꯗꯅꯦ ꯑꯃꯃꯝ ꯈꯛꯇꯪ ꯄꯥꯜꯂꯦꯕ ꯑꯩꯈꯣꯏꯅꯅꯦ ꯑꯅꯤ ꯅꯠꯇ꯭ꯔꯒ ꯑꯍꯨꯝꯗꯤ ꯂꯣꯏ ꯍꯥꯞꯄꯅꯦꯕꯀꯣ ꯊꯝꯕꯅꯦꯕ ꯑꯗꯣ ꯑꯅꯤ ꯑꯃꯃꯝꯗꯪ ꯄꯥꯜꯂꯦ ꯒꯝꯂꯥ ꯑꯍꯨꯝꯈꯛ ꯊꯥꯏꯌꯦꯕ ꯑꯩꯈꯣꯏꯅ ꯌꯦꯡꯖꯦꯅ ꯑꯍꯥꯟꯕꯒꯤ ꯑꯗꯣ ꯑꯅꯤ ꯄꯥꯟꯕꯥ ꯑꯝꯈꯛꯇꯤ ꯌꯥꯎꯋꯦ ꯑꯇꯩꯗꯤ
ꯏꯁ ꯗ꯭ꯔꯥꯏꯒꯟ ꯐ꯭ꯔꯨꯠ ꯐꯥꯔ꯭ꯝ ꯗꯒꯥ ꯆꯠꯂꯗꯤ ꯅꯣꯏꯅ ꯄꯥꯝꯃꯨꯗꯤꯁꯦ ꯎꯕꯗꯗꯤ ꯍꯥꯏꯗꯤ ꯄꯥꯃꯨꯗꯣꯏꯅꯦꯕ ꯃꯤꯅ